ꯍꯜꯂꯣ ꯇꯥꯔꯕꯣ
ꯑꯣ ꯇꯥꯏꯌꯦ ꯇꯥꯏꯌꯦ ꯏꯆꯦ
ꯆꯠꯊꯣꯛꯈ꯭ꯔꯦꯅꯦ
ꯑꯧ ꯆꯠꯂꯨ ꯇꯠꯂꯖꯨ ꯏꯆꯦ ꯏꯆꯦꯅ ꯇꯧꯔꯛꯄꯗꯤ ꯌꯥꯏꯅꯦ ꯇꯧꯔꯤꯖꯦ
ꯍꯦ ꯍꯦ
ꯑꯩ ꯉꯁꯥꯏꯒꯤꯗꯨꯗꯤ ꯕꯤꯖꯤ ꯕꯤꯖꯤ ꯕꯤꯖꯤꯅ ꯅꯍꯥꯟꯖꯨ ꯕ꯭ꯔꯣ ꯑꯃꯒꯖꯨ ꯍꯥꯏꯐꯦꯠ ꯇꯧꯒꯤꯕꯅꯦꯕ ꯁꯤꯖꯦ ꯕ꯭ꯔꯣ ꯑꯃꯒ ꯁꯥꯟꯅꯕꯗꯁꯨ ꯉꯍꯥꯛ ꯉꯍꯥꯛ ꯑꯗꯣ ꯏꯆꯦꯟꯅꯕꯨꯗꯤ ꯈꯔ ꯀꯨꯏꯑꯦꯕ ꯃꯥꯒꯤꯗꯤ ꯑꯗꯨꯝ ꯃꯤꯅꯤꯠ ꯑꯃꯃꯨꯛꯀꯤ ꯆꯥꯡ ꯑꯣꯏꯒꯗ꯭ꯔꯥ ꯑꯗꯨꯝ ꯇꯧꯔ ꯌꯥꯔꯛꯑꯦꯕ
ꯏꯆꯦꯒꯤꯗꯤ ꯃꯤꯅꯤꯠ ꯑꯍꯨꯝꯃꯨꯛꯀꯤ ꯆꯥꯡ ꯑꯣꯏꯔꯝꯗꯧ ꯃꯥꯜꯂꯦ ꯕꯤꯖꯤ ꯕꯤꯖꯤꯅ ꯑꯗꯨꯅꯦ ꯑꯁ ꯑꯗꯨꯅꯦ ꯏꯆꯦ ꯈꯪ ꯃꯤꯖꯦ ꯃꯤꯖꯦ ꯑꯩꯅ ꯍꯥꯏꯗꯣꯅꯦ ꯑꯩꯗꯤ ꯑꯍꯥꯟꯕ ꯊꯦꯡꯅꯕꯖꯦ ꯆꯤꯟꯖꯦ ꯐꯥꯖꯜꯂꯦ ꯌꯥꯗꯦꯕ ꯍꯥꯏꯗꯤ ꯃꯤꯗꯨꯒꯤ ꯏꯁꯇꯥꯥꯏꯜ ꯈꯪꯗꯣꯛꯄ ꯍꯥꯏꯒꯗ꯭ꯔꯥ ꯑꯗꯣ ꯃꯤꯖꯦ ꯑꯦ ꯀꯔꯝꯕ ꯏꯁꯇꯥꯏꯜꯅꯣ ꯈꯪꯒ꯭ꯔꯗꯤ ꯑꯗꯨꯝ ꯑꯗꯨꯗꯩꯗꯤ ꯆꯤꯟꯖꯦ ꯑꯗꯨꯝ ꯋꯥꯊꯤꯖꯦ ꯄꯪ ꯊꯣꯛꯇ ꯊꯣꯛꯂꯛꯑꯦꯕ ꯑꯗꯣ ꯑꯍꯥꯟꯕꯁꯤꯗꯤ ꯌꯥꯗ꯭ꯔꯦ
ꯑꯁ ꯑꯩꯗꯤ ꯑꯗꯨꯃꯥꯏꯅ ꯇꯧꯗꯦ ꯑꯩ ꯗꯤ ꯑꯩꯁꯨ ꯃꯁꯥꯒꯤꯅꯤꯀꯣ ꯁꯤꯖꯦ
ꯑꯧ ꯃꯥꯅꯦ ꯏꯆꯦꯅ ꯈꯔ ꯑꯦꯛꯁꯇ꯭ꯔꯣꯕꯔꯠ ꯑꯣꯏꯇꯧꯏꯅꯦ
ꯑꯗꯣ ꯑꯩ ꯑꯗꯣ ꯑꯩ ꯁꯨꯝ ꯋꯥꯔꯤ ꯗꯔꯔ ꯁꯥꯟꯅꯔꯅꯤꯗꯅ ꯑꯗꯨꯝ ꯇꯤꯟꯅꯔꯛꯑꯅꯤꯀꯣ ꯑꯗꯨ ꯇꯤꯟꯅꯔꯀꯥꯟꯗꯒ ꯁꯨꯝ ꯀꯩ ꯍꯥꯏꯅꯤ ꯑꯩꯒ ꯆꯥꯟꯅꯗꯕ ꯃꯑꯣꯡꯒ ꯎꯔꯛꯑꯗꯤ ꯅꯨꯄꯥꯗꯣ ꯍꯦꯛꯇ ꯀꯛꯊꯠꯈꯤꯅꯦ ꯌꯥꯗꯦ ꯑꯩꯗꯤ
ꯑꯣ ꯑꯩꯁ ꯌꯥꯝ ꯖꯥꯇꯊꯤ ꯌꯥꯝ ꯖꯥꯠꯊꯤꯕꯩꯋꯥꯅꯤ
ꯑꯁ ꯑꯁꯦꯡꯕꯒꯤ ꯑꯩꯒꯤ ꯁꯥꯊꯤꯕꯩ ꯅꯠꯇꯦ ꯁꯨꯝ ꯑꯩꯅꯒ ꯎꯝ ꯆꯥꯟꯅꯗꯗꯤ ꯑꯗꯩꯋꯥ ꯑꯗꯨ ꯅꯨꯡꯉꯥꯏꯇꯦ ꯃꯤꯅ ꯅꯨꯡꯉꯥꯏꯇꯕ ꯋꯥꯗꯤ ꯍꯥꯏꯗꯦꯕꯀꯣ ꯑꯗꯣ ꯑꯩ ꯃꯤꯉꯣꯟꯗꯗꯤ ꯅꯨꯡꯉꯥꯏ ꯃꯤꯅ ꯅꯨꯡꯉꯥꯏꯔꯣꯏꯗꯕꯗꯤ ꯁꯨꯡ ꯍꯥꯏꯗꯤ ꯍꯥꯏꯗꯤ ꯍꯥꯏꯗꯤ ꯃꯥꯒꯤ ꯐꯠꯇꯕ ꯀꯩꯩ ꯁꯦꯝꯗꯣꯛ ꯁꯦꯝꯗꯣꯛꯄ ꯈꯣꯠꯄ ꯍꯥꯏꯁꯦ ꯑꯩꯈꯣꯏ ꯈꯔ ꯀ꯭ꯂꯣꯁ ꯑꯣꯏꯅꯔꯗꯤꯅꯦ ꯑꯗ ꯑꯦ ꯑꯗꯨ ꯇꯧꯅꯨ ꯈꯣꯠꯅꯨ ꯍꯥꯏꯅꯕ ꯋꯥꯅꯤꯗꯅ ꯑꯗꯨ ꯅꯠꯇꯕ ꯃꯤꯗꯗꯤ ꯑꯗꯨꯝ ꯋꯥꯔꯤ ꯁꯨꯝ ꯁꯥꯟꯅꯕ ꯈꯣꯠ ꯅꯕꯩ ꯋꯥꯟꯅꯤꯗꯣ ꯃꯥꯗꯨ ꯇꯩꯗꯣ ꯐꯠꯇꯦ ꯈꯣꯠꯇꯦ ꯀꯥꯏꯗꯦ ꯄꯥꯡ ꯍꯥꯏꯗꯦꯕꯀꯣ ꯍꯥꯏꯕꯗꯤ ꯍꯥꯏꯗꯤ ꯁꯨꯝ ꯃꯤꯅ ꯅꯨꯡꯉꯥꯏꯔꯣꯏꯗ꯭ꯔꯥ ꯀꯥꯏꯅ ꯈꯜꯂꯒ ꯀꯣ ꯑꯗꯨꯒ ꯑꯗꯨꯝ ꯑꯩꯅ ꯑꯗꯨꯝ ꯃꯊꯟꯗ ꯀꯠꯊꯠꯆꯕꯗꯣ
ꯑꯧ ꯑꯗꯨꯅꯁꯨ ꯐꯩꯗ ꯍꯥꯏꯗꯤ ꯁꯨꯝ ꯍꯩꯅꯗꯕ ꯃꯤꯗꯨꯗꯤ ꯀꯩꯗꯧꯅꯤ ꯁꯨꯝ ꯂꯣꯏꯅꯔ ꯂꯩꯔꯒ
ꯑꯗꯣ ꯑꯩꯒꯤꯗꯤ ꯑꯍꯥꯝꯕ ꯊꯦꯡꯅꯕꯗꯗꯤ ꯑꯗꯨꯝ ꯗ꯭ꯔꯣ ꯗ꯭ꯔꯣꯗꯤ ꯇꯧꯋꯦꯕ
ꯑꯧ ꯑꯗꯨ ꯐꯩ ꯐꯩ ꯑꯗꯨ ꯑꯃ ꯑꯃ ꯆꯪꯕꯁꯨ ꯀꯥꯟꯅꯗꯣꯏꯅꯦꯕ ꯑꯩꯈꯣꯏꯁꯤꯅ ꯑꯗꯨꯃꯛꯇꯤ ꯉꯝꯒꯤꯗ꯭ꯔꯦ
ꯀꯟꯅꯕꯨꯗꯤ ꯍꯣꯠꯅꯖꯔꯤ ꯉꯝꯅꯕꯅ ꯑꯁ ꯑꯗꯨ ꯐꯅ꯭ꯌꯥꯝꯕꯨ ꯉꯝꯃꯦꯗ
ꯍꯩꯅꯔꯛꯀꯅꯤꯍꯦ ꯗꯨꯝ ꯍꯩꯅꯔꯛꯀꯅꯤ ꯍꯥꯏꯗꯤ ꯆꯍꯤ ꯃꯇꯥꯡꯒꯤ ꯈꯔꯁꯨ ꯃꯈꯥ ꯄꯣꯜꯂꯦꯕ
ꯃꯥꯅꯦ ꯑꯗꯒꯤ
ꯈꯔ ꯂꯩꯔꯗꯤ ꯃꯤꯒꯁꯦ ꯍꯥꯞꯄꯦꯠ ꯈꯤꯇꯪ ꯋꯥꯔꯤ ꯁꯥꯟꯅꯕꯗꯒ ꯀꯃꯥꯏꯅ ꯇꯧꯏ ꯀꯥꯏꯅ ꯈꯜꯂꯛ ꯈꯪꯉꯛꯅꯤꯕ ꯃꯤꯗ ꯁꯨꯝ ꯊꯦꯡꯅꯔꯛꯑꯗꯤ
ꯍꯣꯏ
ꯑꯁ ꯃꯁꯤꯗꯤ ꯅꯛꯁꯜꯂꯨꯕ ꯌꯥꯕ ꯃꯤ ꯅꯠꯇꯦꯍꯦ ꯀꯥꯏ ꯈꯪꯉꯛꯑꯅꯤ ꯆꯤꯠ ꯇꯧꯊꯣꯛꯈ꯭ꯔꯦꯅ
ꯑꯗꯨꯒꯤ ꯂꯦꯚꯦꯜꯗꯨꯗꯤ ꯈꯤꯇꯪ ꯑꯩ ꯈꯤꯇꯪ ꯅꯨꯞ ꯆꯠꯂꯤ
ꯃꯤꯖꯦ ꯁꯨꯝ ꯃꯤ ꯁꯝꯅ ꯍꯥꯏꯗ ꯑꯩꯉꯣꯟꯗ ꯅꯨꯡꯉꯥꯏꯇꯕ ꯑꯃ ꯇꯧꯔꯛꯑꯦ ꯈꯜꯂꯁꯦ ꯃꯤ ꯑꯝꯅ ꯑꯗꯨꯇꯥꯔꯁꯨ ꯑꯩꯅ ꯅꯪꯅ ꯇꯧ ꯑꯩ ꯑꯗꯨꯗꯤ ꯅꯨꯡꯉꯥꯏꯇꯤꯌꯦ ꯀꯥꯏꯗꯤ ꯍꯥꯏꯔꯔꯣꯏꯕ ꯑꯩꯗꯤ
ꯑꯗꯨꯒ
ꯃꯥꯗꯣ ꯈꯪꯖꯔꯅꯤꯅ ꯑꯩꯅ ꯀꯩꯝ ꯍꯥꯏ ꯀꯩꯝꯇ ꯃꯉꯣꯟꯗ ꯔꯦꯁꯄꯣꯟꯁ ꯄꯤꯗ꯭ꯔꯗꯤ
ꯑꯧ
ꯑꯁ ꯑꯩ ꯇꯧꯕꯁꯦ ꯁꯣꯏꯗꯤ ꯁꯣꯏꯅ ꯃꯥꯂꯤ ꯀꯥꯏꯅ ꯑꯗꯨꯝ ꯈꯟꯖꯔꯛꯑꯅꯦꯕ ꯑꯗꯨꯗ ꯑꯗꯨꯅꯦ ꯑꯩꯅ ꯇꯧꯔꯤꯁꯤꯅ ꯑꯩ ꯊꯦꯡꯅꯕ ꯈꯣꯠꯅꯕꯗꯒꯗꯤ ꯋꯥꯔꯤ ꯋꯥꯇꯥꯏꯒꯤꯗꯤ ꯑꯗꯨꯝ ꯀꯩꯁꯨꯝ ꯀꯣꯏꯔꯤꯕ ꯈꯣꯠꯄꯗꯤ ꯂꯩꯇꯦꯕ ꯑꯩꯒꯤꯅ ꯃꯨꯛ
ꯑꯣ ꯐꯩꯌꯦ ꯑꯗꯨꯒꯧ
ꯏꯆꯦꯗꯤ ꯀꯩꯅꯣꯒꯗꯤ ꯋꯥꯔꯤ ꯁꯥꯗ꯭ꯔꯣ ꯏꯆꯦꯍꯣꯏ ꯁꯥꯏꯒꯒꯗꯤ ꯁꯥꯗꯕ ꯂꯣꯏꯔꯕꯣ
ꯁꯥꯗꯦꯗ ꯃꯥꯗꯤ ꯇꯜꯂꯦꯌꯦ
ꯑꯣ ꯍꯥ ꯍꯥꯞꯇꯤ ꯍꯥꯞꯄ
ꯍꯥꯞꯄꯦ ꯍꯥꯞꯄꯦ ꯑꯗꯨ ꯑꯩꯅ ꯅꯪꯉꯣꯟꯗ ꯄꯤꯔꯛꯢ ꯅꯝꯕꯔꯗꯣ ꯃꯥꯒꯤ ꯌꯥꯎꯔꯤꯅꯦ
ꯑꯣ ꯑꯣ ꯉꯁꯥꯏꯒꯤ ꯑꯅꯤꯁꯨꯕꯗꯣ ꯑꯣꯏꯗꯣꯏꯔꯣ
ꯑꯥ ꯑꯩꯈꯣꯏ ꯏꯅꯥꯎꯄꯥꯒꯤꯁꯨ ꯌꯥꯎꯔꯦ ꯃꯣꯏꯁꯤꯗꯤ ꯑꯦꯟꯗ꯭ꯔꯣꯏꯗ ꯅꯠꯇꯗꯤ ꯌꯥꯗꯦꯅ
ꯑꯧ ꯌꯥꯗꯦ ꯑꯧ
ꯑꯗꯣ ꯃꯥꯁꯦ ꯐꯣꯟ ꯑꯇꯣꯞꯄ ꯑꯦꯟꯗ꯭ꯔꯣꯏꯗ ꯄꯥꯏꯔꯕꯅꯦ ꯑꯗꯨ ꯇꯨꯝꯒ꯭ꯔꯦꯌꯦ ꯃꯥꯢ ꯑꯦꯟꯗ꯭ꯔꯣꯢꯗ ꯇꯣ
ꯑꯣꯁ ꯑꯩꯖꯨ ꯑꯃ ꯂꯩꯅꯦ ꯍꯥꯏꯕ ꯎꯝ ꯌꯥꯗꯦ ꯑꯩꯈꯣꯏ ꯃꯥꯒꯤꯗꯣ ꯑꯩꯅ ꯑꯃꯨꯛ ꯄꯥꯏꯕꯤ ꯄꯥꯏꯕꯤ ꯇꯧꯋꯦ ꯑꯩꯈꯣꯏ ꯃꯥꯁꯨ ꯉꯥꯏꯍꯥꯛ ꯄꯣꯊꯥ ꯄꯣꯊꯥꯕꯗ ꯋꯥꯔꯤ ꯁꯥ ꯌꯥꯔꯛꯇꯕ ꯈꯣꯠꯂꯛꯇꯕꯒꯤ ꯏꯁ ꯐꯣꯟ ꯑꯣꯟꯅꯖꯤ ꯐꯣꯟ ꯑꯣꯟꯅꯔꯖꯤ ꯁꯥꯏꯅ ꯇꯧꯔꯛꯑꯕ
ꯑꯥꯗꯩꯗꯤ ꯌꯥꯗꯦ ꯇꯥꯡꯕ ꯅꯠꯇ꯭ꯔꯁꯨ ꯑꯗꯨꯝ ꯁꯤꯗꯩꯗꯤ ꯑꯗꯨꯝ ꯈꯔ ꯈꯔꯁꯨ ꯐꯪ
ꯅꯣꯏꯗꯤ ꯑꯗꯨꯝ ꯌꯥꯏꯑꯦ ꯌꯥꯏꯑꯦꯗꯤ ꯁꯨꯝ ꯅꯣꯏꯖꯨ ꯂꯥꯏꯔꯤꯛ ꯇꯝ ꯇꯝꯅ ꯑꯗꯨꯝ ꯇꯧꯕ ꯌꯥꯕꯅꯤꯅꯅꯦ ꯍꯥꯏꯗꯤ ꯅꯣꯏꯅ ꯗ ꯍꯧꯖꯤꯛ ꯍꯧꯖꯤꯛꯀꯤꯗꯤ ꯊꯕꯛ ꯑꯃ ꯊꯥꯉꯩꯁꯦꯡꯅꯃꯛꯀꯤ ꯇꯧꯕ ꯅꯠꯇ꯭ꯔꯤꯕꯅꯤꯅ
ꯑꯧ ꯑꯗꯨꯕꯨꯗꯤ
ꯎꯝ ꯑꯗꯨꯕꯨꯗꯤ ꯀꯟꯅꯕꯅꯦ ꯅꯣꯢꯗꯗꯤꯀꯣ
ꯃꯥꯅꯦ ꯑꯁ ꯑꯗꯨ ꯏꯆꯦ ꯃꯊꯥꯗꯤ ꯁꯥꯕ ꯍꯧꯔꯕꯖꯥꯠꯅꯤꯗ ꯍꯥꯏꯗꯤ ꯆꯍꯤꯗꯨꯗꯤ ꯑꯁꯦꯡꯕꯗꯗꯤ ꯇ꯭ꯋꯦꯟꯇꯤ ꯁꯚꯦꯟ ꯇ꯭ꯋꯦꯟꯇꯤ ꯁꯚꯦꯟ ꯇ꯭ꯋꯦꯟꯇꯤ ꯁꯚꯦꯟ ꯃꯌꯥ ꯁꯨꯖꯜ ꯂꯦ ꯂꯥꯏꯔꯤꯛ ꯇꯝꯃꯤꯅꯤꯅꯦ ꯁꯨꯝ ꯇꯝꯃꯤꯅꯦ
ꯂꯥꯢꯛ ꯇꯝꯕꯗꯤ ꯂꯣꯏꯕ ꯅꯥꯢꯄꯣꯠꯇꯦꯗ ꯑꯗꯨꯕꯨꯗꯤ
ꯑꯁ ꯑꯗꯨꯅꯦ ꯑꯗꯣ ꯍꯧꯖꯤꯛꯀꯤ ꯑꯣꯏꯅꯗꯤ ꯆꯍꯤꯗꯣ ꯍꯥꯏꯖꯕꯩ ꯋꯥꯅꯤ ꯅꯨꯄꯥꯅꯤꯅ ꯍꯣꯏ ꯑꯩꯅ ꯁꯥꯔꯤ ꯑꯣꯏ ꯂꯩꯖꯔꯒꯦ ꯍꯥꯏꯔꯕꯨꯗꯤ ꯐꯕ
ꯑꯗꯨꯁꯨ ꯅꯠꯇꯕꯅꯤꯅ ꯍꯥꯏꯗꯤ ꯃꯇꯝ ꯍꯥꯏꯕ ꯑꯃꯁꯨ ꯂꯩꯕꯅꯤꯅ
ꯌꯥꯔꯤ ꯍꯥꯏꯗꯤ ꯅꯨꯄꯥꯗꯤꯅꯦ ꯈꯪꯕ꯭ꯔꯥ ꯅꯪ
ꯑꯥꯎ
ꯊꯥꯉꯩꯁꯦꯡꯅ ꯅꯪꯅ ꯈꯟꯒꯤꯕ ꯅꯪ ꯈꯪꯅꯕ ꯅꯨꯄꯤꯗꯣ ꯅꯪ ꯁꯨꯝ ꯈꯔ ꯍꯜꯂꯦꯅ ꯈꯜꯂꯗꯤ ꯑꯗꯨꯝ ꯌꯥꯔꯤꯕ
ꯑꯁ ꯑꯗꯨꯕꯨꯗꯤ ꯌꯥꯕꯗ ꯏꯆꯦ ꯑꯗ ꯊꯕꯛ ꯇꯧꯕꯁꯤꯅꯤ ꯄꯥꯝꯃꯤꯁꯦ ꯑꯩꯅ ꯈꯜꯂꯤꯁꯤꯅ ꯍꯥꯏꯗꯤ ꯑ ꯒꯔꯃꯦꯟꯒꯤ ꯖꯣꯕ ꯑꯃ ꯇꯧꯍꯧꯕ ꯅꯠꯇ꯭ꯔꯒꯁꯨ ꯕꯤꯖꯤꯅꯦꯁꯇ ꯈꯔ ꯏꯁꯇꯦꯕꯜ ꯑꯣꯏꯕ ꯑꯃ ꯇꯧꯔꯒ ꯑꯣꯏꯅ ꯀꯩ ꯍꯥꯏꯅꯤ ꯑꯥ ꯄꯥꯡꯊꯣꯛꯅꯤꯡꯕ ꯍꯥꯏꯇꯥꯔꯦꯅꯦ ꯑꯗꯨ ꯅꯠꯇ꯭ꯔꯒꯗꯤ ꯇꯨꯡꯗ ꯑꯣꯏꯒ ꯗꯧꯕꯁꯨ ꯈꯟꯖꯤꯜꯂꯒ ꯁꯨꯝ ꯇꯟꯕ ꯁꯤꯃꯥ ꯗ꯭ꯔꯃꯥ ꯈꯔ ꯌꯦꯡꯉꯨꯔꯕꯅꯤꯅ
ꯆꯨꯝꯃꯤꯁꯤꯅꯦ ꯅꯨꯄꯤꯅ ꯌꯨꯝ ꯄꯨꯕ ꯀꯥꯏꯖꯦ ꯌꯥꯝ ꯇꯥꯡꯅ ꯊꯣꯛꯈ꯭ꯔ ꯄꯣꯠꯅꯤꯅꯦ
ꯃꯥꯅꯤ ꯑꯗꯨꯅ ꯍꯥꯏꯖꯕꯋꯥꯅꯤ ꯏꯃꯨꯡꯗꯣ ꯑꯗ ꯒꯤ ꯍꯥꯏꯖꯕꯅꯦꯕ ꯅꯨꯄꯤꯅ ꯏꯃꯨꯡ ꯄꯨꯕꯖꯦ ꯅꯨꯄꯤ ꯈꯔ ꯈꯔꯕꯨꯗꯤ ꯐꯩꯀꯣ ꯑꯅꯝꯕꯅꯁꯨ ꯎꯁꯤꯠꯇꯦꯕ
ꯎꯁꯤꯠꯇꯕꯤꯗ ꯉꯥꯡꯊꯔꯛꯇꯣꯏꯁꯤꯅꯦ ꯑꯗꯨꯝ ꯈꯔꯅꯦꯈꯔ ꯀꯩ ꯍꯥꯏꯅꯤ ꯃꯤ ꯂꯩꯃꯤꯟꯅꯁꯤ ꯂꯣꯏ ꯇꯧꯃꯤꯟꯅꯒꯗꯕꯅꯤ ꯀꯥꯏꯅ ꯈꯟꯅꯕ ꯈꯔ ꯑꯟꯗꯔꯁꯇꯦꯟꯗꯤꯡ ꯂꯩꯅꯔꯒꯗꯤ ꯈꯔ ꯐꯔꯦ ꯅꯠꯇ꯭ꯔꯗꯤ ꯅꯪ ꯀꯩꯗꯧꯒꯦ ꯇ ꯎ ꯎꯆꯁꯤꯠꯇꯂ ꯎ ꯎꯆꯁꯤꯠꯇꯅ ꯉꯥꯡꯕꯤꯗꯣꯏꯅꯤ ꯅꯨꯄꯥꯁꯦ
ꯇꯧꯋꯦꯕ ꯍꯥꯏꯗꯤ ꯅꯨꯄꯥꯁꯤꯅ ꯇꯧꯕꯗꯤ ꯑꯦ ꯅꯪꯕꯨ ꯅꯨꯡꯁꯤꯔꯗꯤ ꯌꯥꯔꯦꯗ ꯍꯥꯏꯔ ꯂꯧꯋꯦꯕ ꯅꯨꯄꯤꯁꯤꯅꯀꯣ ꯅꯨꯄꯤꯁꯤꯅ ꯕꯦꯅꯦꯕ ꯑꯧ ꯌꯥꯗꯦꯕ ꯅ ꯔꯦꯁꯄꯦꯛꯁꯦ ꯃꯥꯡꯉꯦꯕ
ꯄꯩꯁꯥ ꯄꯥꯏꯖꯕ ꯅꯨꯄꯥ ꯋꯥꯗꯤꯀꯥꯅꯥꯝ ꯇꯥꯕꯤꯗꯦ
ꯑꯁ ꯃꯥꯅꯦ ꯑꯗꯒꯤ ꯃꯥꯅ ꯑꯗꯒꯤ ꯅꯨꯄꯤꯁꯨ ꯍꯥꯏꯖꯕꯩ ꯋꯥꯅꯦ ꯑꯗꯨꯝ ꯍꯥꯏꯗꯤ ꯑꯗꯨꯝ ꯃꯉꯣꯟꯗ ꯍꯟꯊꯕꯗꯤ ꯀꯩꯁꯨ ꯄꯥꯝꯗꯦ ꯑꯗꯣ
ꯅꯨꯄꯤꯅꯗꯤ ꯃꯉꯣꯟꯗꯒꯤ ꯍꯟꯊꯕ ꯅꯨꯄꯥꯁ ꯁꯨꯡꯄꯥꯝ ꯄꯥꯝ ꯄꯦꯝꯂꯣꯏꯌꯦ
ꯑꯧ ꯑꯗꯨ ꯑꯣ ꯑꯗꯨꯁꯨ ꯈꯔ ꯈꯛꯀꯤ ꯋꯥꯅꯦꯕ
ꯎꯝ ꯁꯨꯝꯅꯦ ꯑꯩꯈꯣꯏ ꯑꯩꯈꯣꯏꯕꯨꯗꯤ ꯈꯜꯂꯦꯕꯣ ꯍꯣꯏ ꯁꯨꯝ ꯌꯥꯝ ꯀꯩꯅꯣ ꯇꯧ ꯑꯩꯈꯣꯏꯁꯨ ꯌꯥꯝ ꯅꯨꯡꯉꯥꯏ ꯌꯥꯏꯐꯅ ꯂꯩꯕ ꯅꯠꯇꯕꯅꯤꯅ ꯍꯣꯠꯅꯃꯤꯟꯅꯒꯦ ꯀꯥꯏꯅꯤ ꯈꯟꯗꯤ ꯈꯜꯂꯤꯦꯕꯀꯣ ꯑꯗꯨ ꯇꯥꯔꯁꯨ ꯁꯨꯝ ꯈꯜꯂꯒꯁꯨꯀꯣ ꯑꯩꯈꯣꯏ ꯏꯃꯥꯟꯅꯕꯤ ꯃꯔꯛꯇ ꯑꯣꯏꯇꯥꯔꯁꯨ ꯁꯨꯝ ꯅꯨꯄꯥꯁꯦ ꯑꯃ ꯈꯪꯅꯔꯒ ꯈꯤꯇꯪ ꯃꯉꯣꯟꯗ ꯈꯤꯇꯪ ꯂꯩꯕꯗ ꯈꯤꯇꯪ ꯅꯨꯡꯉꯥꯏꯒꯗꯕ ꯏꯃꯨꯡ ꯃꯅꯨꯡ ꯈ ꯀꯣꯝꯕ ꯂꯩꯗꯅ ꯄꯩꯁꯥ ꯅꯨꯡꯁꯥꯒ ꯈꯔ ꯃꯔꯥꯡ ꯀꯥꯏꯅ ꯊꯣꯛꯄꯗꯣ ꯑꯝꯗ ꯑꯗꯨꯝ ꯍꯦꯛ ꯆꯠ ꯆꯠꯈꯤꯕꯅꯦꯕ ꯈꯪꯕ꯭ꯔꯥ ꯑꯩꯈꯣꯏꯅ ꯑꯗꯨꯗꯩ ꯅꯨꯡꯉꯥꯏꯖꯗꯕ ꯋꯥꯅꯦꯕ
ꯑꯧ
ꯇꯞꯇꯥꯥꯏ ꯅꯨꯡꯁꯤꯅꯔꯒ ꯆꯍꯤ ꯑꯗꯨꯛ ꯅꯨꯡꯁꯤ ꯁꯤꯟꯅꯔꯒ ꯆꯠꯈꯤꯕ ꯈꯣꯠꯈꯤꯕ ꯀꯥꯏꯅ ꯈꯟꯖꯕ ꯋꯥꯅꯦꯕ
ꯃꯥꯅꯤ ꯃꯤꯁꯨ ꯍꯥꯏꯖꯕꯅꯦ ꯆꯥ ꯋꯥꯔꯒꯁꯨ ꯂꯩꯅꯤ ꯄꯣꯠꯇꯦ ꯍꯦ ꯍꯦ
ꯄꯩꯁꯥ ꯊꯣꯛꯄ ꯍꯦꯛ ꯄꯥꯝꯃꯤꯅꯦꯕ
ꯃꯥꯅꯦ
ꯑꯗꯨ ꯈꯪꯗꯕ ꯈꯣꯏꯒꯤ ꯀꯃꯥꯏꯅ ꯇꯧꯒꯗꯕꯅꯣ ꯈꯟꯂꯨꯗꯤ ꯈꯜꯂꯦ ꯍꯣꯠꯅꯃꯤꯟꯅꯒꯦ ꯈꯣꯠꯀꯦ ꯀꯥꯏꯅꯒꯗꯤ ꯑꯗꯣ
ꯑꯍꯣꯏ ꯏꯆꯦꯗꯩꯗꯤ ꯍꯜꯂꯤꯔꯣ ꯕꯦꯁꯃꯦꯠ ꯑꯣꯏꯗꯣꯏꯔꯣ
ꯑꯗꯨꯝ ꯀꯩꯅꯣ ꯑꯣꯏꯗꯣꯏꯅꯦ ꯑꯗꯨꯝ ꯃꯥꯟꯅꯔꯦꯕ ꯀꯥꯂꯥꯁ ꯁꯦ ꯑꯗꯨꯝ
ꯑꯣ
ꯄꯔꯦꯛꯇꯤꯀꯦꯜ ꯒꯥꯏꯁꯦ ꯑꯗꯨꯅꯦ ꯑꯩꯅ ꯍꯥꯏꯁꯦ ꯗꯗ ꯁꯤꯟꯇꯧꯔꯛꯑꯣ ꯍꯥꯏꯔ ꯁꯤꯟꯇꯧꯅꯦ ꯎꯝ ꯑꯩꯈꯣꯏꯗꯤ ꯈꯣꯏ ꯁꯨꯡꯇꯧ ꯇꯧꯗ꯭ꯔꯦꯕ
ꯀꯩꯅꯣ ꯍꯥꯏꯁꯦ ꯃꯤꯒꯤꯅ ꯃꯤ ꯏꯃꯥꯟꯅꯕꯒꯩꯒꯤꯅ ꯑꯃꯨꯛ ꯏꯍꯜꯂꯣ ꯀꯩꯅꯣꯒꯩꯗ ꯃꯣꯏ ꯃꯣꯏꯒꯤꯗ ꯑꯗꯣ ꯏꯁ
ꯑꯁ ꯑꯩꯗꯤ ꯏꯔꯛꯇꯦꯗ ꯑꯩꯗꯤ ꯃꯥꯅ ꯑꯗꯨꯝ ꯇꯧ ꯇꯧꯕꯤꯔꯛꯑꯦꯕ ꯑꯌꯥꯝꯕꯅ ꯑꯗꯨꯝ ꯃꯥꯗꯤ ꯀ꯭ꯂꯥꯁ ꯑꯗꯨꯝ ꯌꯥꯎꯋꯦꯕ
ꯑꯧ ꯃꯕꯨꯛꯁꯨ ꯐꯠꯇꯣꯏꯅꯦ
ꯃꯥꯗꯤ ꯀ꯭ꯂꯥꯁꯁꯨ ꯑꯗꯨꯝ ꯌꯥꯎꯕꯀꯣ ꯑꯗꯨꯝ ꯀꯥꯟꯗꯗꯤ ꯏꯕꯥ ꯑꯩꯁꯦ ꯀꯩꯅꯣ ꯇꯧꯗ꯭ꯔꯤꯕ ꯀꯣꯏꯅꯗ꯭ꯔꯤꯕ ꯇꯤꯟꯅꯕꯒꯤ ꯋꯥꯅꯦꯕ
ꯑꯣ
ꯑꯗꯨ ꯀ꯭ꯂꯥꯁꯁꯤ ꯃꯥ ꯑꯗꯨꯝ ꯌꯥꯎꯕ ꯑꯩꯅ ꯑꯁ ꯅꯪ ꯈꯔ ꯍꯩꯌꯦ ꯅꯪ ꯈꯔ ꯇꯧꯔꯣ ꯍꯥꯏꯔ ꯁꯖꯤꯟꯅꯩ
ꯃꯥꯁꯨ ꯇꯧꯔꯛꯏꯗꯣ ꯃꯔꯝ ꯂꯩꯕꯩꯅꯤꯅꯦ ꯊꯃꯣꯏꯗ ꯈꯔ ꯐꯥꯎꯕꯩꯅꯤꯅꯦ
ꯐꯥꯎꯕꯩ ꯇꯧꯔꯛꯏꯅꯦ ꯑꯗꯨ
ꯃꯥꯅꯦ ꯅꯠꯇ꯭ꯔꯗꯤ ꯍꯥꯏꯖꯕꯋꯥꯅꯤ ꯃꯤꯖꯨ ꯇꯜꯂꯤꯅꯤ ꯐꯥꯎꯔ ꯑꯣꯏ ꯋꯥꯔꯤꯅꯤ ꯃꯤꯖꯨ ꯐꯥꯎꯔꯝꯗ꯭ꯔꯗꯤ ꯇꯧꯅꯤꯡꯉꯣꯏꯕ
ꯇꯧꯅꯤꯡꯉꯣꯏ ꯇꯧꯅꯤꯡꯉꯣꯏ ꯗꯨꯕꯨꯗꯤ ꯑꯗꯨꯅꯕꯨ ꯍꯧꯖꯤꯛ ꯑꯗꯨꯝ ꯍꯥꯏꯗꯤ ꯑꯗꯨꯝ ꯈ ꯀꯨꯏꯅ ꯑꯗꯨꯝ ꯂꯣꯏꯅꯔꯛꯑꯝꯅꯤꯅꯥ
ꯃꯥꯅꯦ
ꯃꯥ ꯀꯩ ꯄꯥꯝꯃꯤ ꯑꯗꯨ ꯃꯥ ꯀꯩ ꯄꯥꯝꯗꯦꯗꯨ ꯑꯗꯨꯝ ꯈꯪꯅꯩꯗꯅꯥ
ꯑꯧ ꯑꯗꯨꯕꯨꯗꯤ ꯀꯨꯏꯔꯛꯑꯝꯅꯤ ꯑꯁ ꯈꯪꯗꯦ ꯑꯩꯖꯨ ꯍꯧꯖꯤꯛ ꯈꯪꯅꯔꯤꯖꯦ ꯑꯁ ꯑꯩ ꯊ ꯑꯝ
ꯋꯥꯔꯤꯒ ꯁꯨꯝ ꯁꯥꯟꯅꯔꯒ ꯁꯥꯎꯅꯤꯡꯕ꯭ꯔ ꯑꯩ ꯍꯦꯛ ꯑꯩꯩꯅ ꯈꯤꯇ ꯈꯔ ꯍꯦꯛꯇ ꯍꯦꯛꯇ ꯁꯥꯎꯒꯜꯂꯦꯕ ꯑꯩꯖꯦ ꯁꯥꯎꯒꯜꯂꯦ ꯍꯥꯏꯗꯤ ꯌꯥꯝ ꯀꯨꯏꯅ ꯁꯥꯎꯕ ꯅꯠꯇꯕ ꯀꯩꯅꯣꯝ ꯍꯥꯏꯕꯗ ꯐꯠ ꯍꯦꯛꯇ ꯁꯥꯎꯕꯗꯣ ꯇꯧꯋꯦꯕꯀꯣ ꯑꯗꯨ ꯏꯁꯥꯅꯗꯤ ꯑꯗꯣ ꯑꯩ ꯐꯅ꯭ꯌꯥꯝ ꯁꯥꯎꯖꯨꯅꯦ ꯌꯨꯝꯗꯒꯤ ꯌꯨꯝ ꯑꯈꯣꯏꯒꯤ ꯏꯃꯨꯡ ꯃꯅꯨꯡꯗꯣ ꯀꯩꯅꯣꯝ ꯍꯥꯏꯅꯕꯩ ꯁꯥꯎꯋꯦꯅ ꯈꯜꯂꯖꯤꯀꯣ ꯑꯩꯗꯤ
ꯑꯣ
ꯑꯗꯣ ꯃꯤ ꯑꯃ ꯊꯛ ꯊꯦꯡꯅꯕꯗ ꯑꯩ ꯑꯗꯨꯝ ꯍꯥ ꯑꯗꯨꯝ ꯅꯣꯛꯊꯣꯛꯄ ꯉꯝꯃꯦꯕ ꯑꯩꯖꯦ ꯏꯌꯥꯝꯕ ꯍꯥ ꯅꯣꯛꯊꯣꯛꯑꯒ ꯑꯗꯨꯝ ꯊꯕꯛꯇꯣ ꯇꯧ ꯉꯝꯃꯦꯕ ꯑꯗꯨꯝ ꯋꯥ ꯋꯥꯔꯤ ꯁꯥꯟꯅ ꯉꯝꯃꯦꯕ
ꯐ ꯇꯩꯅꯦ ꯑꯗꯣ ꯄꯨꯨꯛ ꯐꯕ ꯃꯤꯖꯦ ꯁꯥꯎ ꯊꯨ ꯐ ꯂꯥꯎ ꯁꯥꯎꯒꯜꯂꯖꯨ ꯑꯗꯨꯝ ꯊꯨꯅ ꯑꯗꯨꯝ ꯍꯟꯗꯕꯅꯦꯕ ꯄꯨꯛ ꯍꯥꯏꯗꯤ ꯀꯌꯥ ꯃꯔꯣꯏ ꯃꯔꯣꯏꯇꯕ ꯀꯥꯡꯕꯨꯖꯦ
ꯎꯝ ꯑꯗꯨꯅꯦ ꯑꯩꯅ ꯋꯥꯔꯤꯖꯦ ꯑꯍꯥꯟꯕꯗ ꯖꯔ ꯁꯥꯟꯅꯔꯅꯤ ꯑꯗꯨꯒ ꯁꯤꯗꯤ ꯑꯣꯟꯖꯟꯅꯕ ꯌꯥꯗ꯭ꯔꯦ ꯍꯥꯏꯔꯦꯅꯥ ꯄꯠꯂꯥꯎ ꯀꯛꯊꯠꯂꯦ ꯑꯩꯖꯦ ꯑꯗꯨ ꯑꯩ ꯑꯗꯨꯝ ꯅꯨꯡꯉꯥꯏꯇꯦꯗꯅꯥ
ꯑꯧ ꯑꯩꯖꯨ ꯇꯧꯋꯦ ꯑꯩꯖꯨ ꯑꯗ꯭ꯋꯥꯏꯅ ꯇꯧꯋꯦꯕ ꯊꯨ ꯍꯥꯏꯗꯤ ꯁꯥꯎꯒꯟꯕꯖꯨ ꯊꯨꯏ ꯑꯗꯨ ꯐꯕꯖꯨ ꯊꯨꯏ ꯑꯗꯨꯒ ꯑꯩꯖꯨ ꯎꯁꯤꯠ ꯎꯁꯤꯠꯂꯛꯇꯕꯖꯤꯃꯗꯤ ꯌꯥꯗ꯭ꯔꯦ ꯑꯅꯣ ꯈꯠꯅ ꯑꯗꯨꯝ ꯈꯠꯅꯔꯦ ꯑꯗꯨꯝ ꯄꯥꯏ ꯂꯩꯇꯦ ꯑꯗꯨꯃꯗꯤ
ꯑꯁ ꯅꯥꯍꯥꯋꯥꯏ ꯑꯩꯒꯤ ꯋꯥꯔꯤꯒ ꯍꯧꯖꯤꯛꯇꯤ ꯈꯟꯅꯕꯖꯦ ꯄꯥꯛꯅ ꯌꯥꯎꯗ꯭ꯔꯦꯕꯀꯣ ꯑꯩꯈꯣꯏꯁꯥꯏ ꯒꯤꯒ
ꯑꯥ
ꯋꯥꯔꯤꯒꯗꯤ ꯁꯥꯎꯅꯔꯨꯏ ꯍꯦꯛꯇ ꯐꯣꯟꯒ ꯁꯨꯛꯇꯧ ꯇꯧꯗꯕꯤꯅꯤꯍꯦ
ꯍ ꯍ
ꯀꯣꯟꯅ ꯑꯗꯨꯝ ꯑꯩꯅ ꯁꯣꯏꯔꯗꯤꯕꯣ ꯑꯩꯅ ꯑꯩ ꯁꯣꯏꯔꯒꯗꯤ ꯑꯩ ꯑꯗꯨꯝ ꯁꯣꯏꯔꯦꯅ ꯍꯥꯏꯅꯦꯕ ꯑꯩ ꯑꯗꯨꯝ ꯑꯗꯨꯝ ꯇꯧꯅꯦꯕꯀꯣ ꯑꯁ ꯇꯧꯔꯔꯣꯏ ꯈꯣꯠꯂꯔꯣꯏ ꯀꯥꯏꯅ ꯑꯗꯨꯒ ꯅ ꯇ꯭ꯔꯗꯤ ꯑꯩꯗꯤ ꯁꯨꯡꯇꯧ ꯇꯧꯗꯕꯤꯅꯦ ꯑꯩ ꯇꯧꯔꯣꯏꯅ ꯑꯗꯨꯒ ꯅꯪ ꯌꯥꯝ ꯌꯦ ꯌꯥꯝ ꯄꯥꯝꯕ꯭ꯔꯣꯅ ꯇꯧꯔꯛꯀꯅꯦꯕ ꯑꯗꯣ ꯍꯥꯏꯗꯤ ꯁꯣꯔꯤꯒ ꯍꯥꯏꯕꯗꯨꯗꯤ ꯌꯥꯝ ꯍꯥꯏꯅꯤꯡꯗꯕꯗꯣ ꯈꯪꯕ꯭ꯔꯥ ꯁꯣꯏꯗꯕꯤꯗꯒ
ꯃꯥꯟꯅꯦ ꯃꯥꯟꯅꯦ ꯑꯗꯣ ꯅꯨꯄꯥꯗꯤ ꯑꯗꯨꯝ ꯍꯥꯏꯔꯕꯅꯦꯕ ꯑꯗꯨꯗꯣ ꯍꯥꯏꯅꯤꯡꯗ꯭ꯔꯁꯨ ꯅꯨꯄꯥꯗꯤ ꯑꯗꯨꯝ ꯁꯣꯔꯤꯖꯦ ꯑꯗꯨꯝ ꯑꯃ ꯌꯨꯇ꯭ꯨꯕꯔ ꯑꯝꯁꯨ ꯂꯩꯗꯥꯏꯅꯦ ꯀꯔꯤ ꯏꯔꯥꯟꯒꯤ ꯀꯔꯤ ꯃꯔꯝꯒꯤꯅꯣ ꯈꯪꯗꯅ ꯑꯗꯨꯝ ꯁꯣꯔꯤꯖꯦ ꯍꯥꯏ ꯗꯧꯔꯨꯅꯤ ꯅꯨꯄꯥ ꯈꯣꯏꯖꯦ
ꯑꯗꯨ ꯈꯔ ꯑꯝꯖꯨ ꯂꯩꯕꯅꯤ ꯅꯨꯄꯥ ꯂꯣꯏꯅꯃꯛꯄꯨꯗꯤ ꯅꯠꯇꯦꯗꯥ
ꯃꯥꯅꯦ ꯑꯗꯨ ꯅꯨꯄꯥꯗꯨ ꯅꯨꯄꯤꯗꯨ ꯅꯨꯡꯁꯤꯔꯝꯗ꯭ꯔꯕꯨꯗꯤ ꯍꯥꯏꯔꯣꯏꯕ ꯀꯥꯏꯅꯔꯖꯨ ꯌꯥꯔꯦ ꯀ ꯍꯥꯏꯕꯕꯨꯗꯤ ꯍꯥꯏꯔꯣꯏꯕ ꯑꯗꯨꯒ ꯅꯨꯄꯥꯗꯨꯅ ꯑꯦ ꯂꯧꯒꯦ ꯈꯟꯕ ꯅꯨꯄꯤ ꯅꯨꯡꯁꯤꯖꯕ ꯅꯨꯄꯤ ꯑꯣꯏꯔꯗꯤ ꯑꯗꯨꯝ ꯁꯣꯔꯤꯖꯦ ꯑꯗꯨꯝ ꯍꯥꯏꯔꯒ ꯑꯗꯨꯝ ꯂꯣꯏꯁꯟꯗꯣꯔꯕꯅꯦꯕ ꯍꯥꯏꯗꯤ ꯑꯩꯉꯣꯟꯗꯖꯨ ꯑꯗꯨꯝ ꯊꯣꯛꯏꯕ ꯄꯣꯠꯅꯤꯅꯀꯣ
ꯀꯃꯥꯏ ꯀꯩ ꯇꯧꯅꯦ ꯍꯥꯏꯗꯤ ꯃꯇꯝ ꯂꯦꯟꯕꯒꯤꯗꯃꯛꯇ ꯈꯪꯅꯕꯗꯨꯗꯤ ꯑꯗꯨꯃꯥꯏꯅ ꯀꯩꯁꯨ